ꯍ
ꯆꯔꯔꯕꯣ
ꯆꯗ꯭ꯔꯤ ꯅꯣ ꯑꯣꯏꯗꯌꯦ
ꯋ꯭ꯔ
ꯌꯦꯡꯉꯤ ꯍꯣꯏ ꯉꯔꯥꯡ ꯅꯨꯡꯗꯥꯡꯒꯤ
ꯄꯨꯡ ꯀꯌꯥ ꯇꯨꯝꯕ ꯑꯗꯨꯒ
ꯑꯁ ꯑꯅꯤꯒꯨꯝꯝꯅ ꯇꯨꯝꯕ ꯃꯥꯜꯂꯦ ꯑꯅꯤꯒꯤꯕꯨꯜꯗꯗꯤ ꯌꯦꯡꯅꯤꯡꯗꯕ ꯕꯥ ꯑꯩꯅ ꯑꯁ ꯑꯗꯨ ꯌꯦꯡꯉꯗꯤ ꯇꯨꯝꯃꯔꯣꯏ ꯑꯗꯨꯏꯒꯤ ꯌꯦꯡꯗꯗꯅ
ꯍꯧꯒꯠꯕ꯭ꯔꯥ
ꯁꯤꯁꯇꯔꯥ
ꯁꯇ ꯍꯅ ꯍꯥꯏ
ꯑꯦ ꯍꯟꯗꯥꯛꯁꯦ ꯐꯖꯅ ꯇꯨꯝꯂꯅꯕꯅꯦꯗ
ꯎꯝ ꯈꯔ ꯅꯣꯏꯕꯗꯨꯒ
ꯎꯝ ꯁꯥꯇꯤ ꯌꯥꯝ ꯌꯥ ꯆꯕꯅꯤ
ꯑꯩ ꯍꯥꯏꯗꯤ ꯈꯪꯗꯦ ꯑꯦꯄꯤꯇꯥꯏ ꯂꯩꯇꯕꯒꯤ ꯑꯁ ꯈꯪꯗꯦ ꯕꯦꯠꯃꯤꯟꯇꯟ ꯁ ꯄꯥꯗꯣꯏꯅꯦ
ꯎꯝ
ꯍ ꯆ ꯆꯥꯟ ꯇ꯭ꯔꯣ
ꯊꯣꯡ ꯔ ꯍꯣꯏ ꯃꯥꯏꯦꯟ ꯅꯅꯨꯡꯉꯥꯏꯗꯤ
ꯑꯩꯈꯣꯏꯗꯤ ꯗꯥꯎꯅꯤ
ꯎꯝ ꯅ ꯑꯦꯛꯖꯥꯝ ꯀꯨꯏꯗꯔꯦꯅ
ꯍꯣꯏ
ꯕꯣ ꯌꯦꯡꯕ꯭ꯔꯥ ꯑꯗꯨ ꯅꯪꯁꯨ
ꯑ ꯁꯦꯡꯒꯗ ꯗ꯭ꯔꯃꯥ ꯌꯦꯡꯉꯥꯏ ꯃꯔꯝ ꯀ ꯑꯩꯗ ꯕꯣꯔꯁꯨ ꯌꯥꯝ ꯌꯦꯡꯅꯤꯡꯉꯦ ꯑꯗꯨ ꯇꯨꯝꯅꯤꯡꯕꯅ ꯉꯉꯝꯗꯕ ꯑꯗꯨ
ꯎꯝ ꯃꯁꯥꯛ ꯌꯥꯝ ꯐꯖꯕꯅꯤ ꯑꯍꯨꯝ ꯂꯩꯝꯅꯦ ꯖꯄꯥꯟꯗ
ꯑꯥ ꯑꯁ ꯅꯨꯡꯁꯤꯌꯦꯦ ꯉꯝꯗꯕꯗꯣ
ꯑꯗꯨꯅꯦ ꯑꯩꯗꯤ ꯖꯄꯥꯟꯕꯨꯁꯨ ꯄꯣꯔꯠ ꯇꯧꯕꯅꯦꯔ
ꯎꯝ ꯕ꯭ꯔꯥꯖꯨꯈꯣꯣꯏꯁꯦ ꯀꯌꯥꯃꯨꯛ ꯍꯥꯏꯕꯒꯤꯔꯣ
ꯕ꯭ꯔꯥꯖꯤꯜꯅꯗꯤ ꯍꯥꯏꯗꯤ ꯍꯥꯏꯗ ꯑꯗꯣ ꯌꯦꯡ ꯑ ꯃꯣꯏꯗꯣ ꯍꯥꯟ ꯆꯥꯡꯕ ꯃꯇꯝꯅ ꯃꯤꯅꯤꯠ ꯕ꯭ꯔꯦꯛ ꯃꯇꯨꯡꯗꯗꯤ ꯑꯁ ꯃꯣꯏ ꯖꯄꯥꯟꯒꯤ ꯂꯩꯗꯣ ꯌꯥꯗꯦꯗ
ꯑꯣ ꯁꯨ ꯇꯥꯁꯕꯗꯔ ꯃꯣꯏ ꯑꯣꯝ
ꯉꯝꯔꯣꯏ ꯑꯗꯨ ꯑꯣꯏꯔꯁꯇꯨ ꯅꯨꯡꯁꯤꯕ ꯑꯗꯨꯒꯤ ꯗꯤꯌꯨ ꯈꯣꯏꯗ ꯆꯠꯂꯤ ꯌꯦꯡꯕ
ꯑꯣ ꯃꯤ ꯌꯥꯝꯕꯅꯤꯅ ꯅꯨꯡꯉꯥꯏꯒꯅꯤ ꯂ ꯌꯦꯡꯒꯅꯤ
ꯑꯩꯈꯣꯏꯗꯣ ꯃꯤ ꯑꯩꯈꯣꯏ ꯑꯅꯤꯅꯦ ꯃꯤꯠꯇꯔꯨ ꯇꯔꯦꯠ ꯈꯇꯅꯦ ꯌꯥꯌꯦꯒ
ꯑꯣ
ꯃꯣꯏꯗꯣ ꯇꯤꯚꯤ ꯂꯥꯏꯕꯗꯨꯔꯒꯦ
ꯁꯤꯡꯖꯨꯒꯨꯝꯕ ꯁꯦꯝꯗꯣ
ꯉꯔꯥꯡ ꯂꯤ ꯆꯥꯦ ꯍꯣꯏ
ꯑꯁ ꯑꯗꯨ ꯍꯥꯏꯔ ꯊꯥꯔꯣꯟꯒꯤ ꯁꯤꯡꯖꯨꯗꯣ ꯃꯤꯁ ꯇꯧꯋꯦ ꯆꯠꯅꯤꯡꯉꯤ
ꯄꯔꯤꯕ
ꯊꯥꯔꯣꯟꯒꯤ ꯁꯤꯡꯖꯨ ꯑꯗꯨꯝ ꯃꯤꯁ ꯇꯧꯋꯦ ꯍꯥꯏꯕ
ꯑꯑꯣꯦ ꯃꯤ ꯃꯤ ꯍꯥꯞꯄ꯭ꯔꯒꯀꯣ ꯎꯝ
ꯅꯣꯡꯃꯆꯥꯕꯨ ꯂꯥꯛꯑꯣꯅ ꯅꯣꯏꯁꯨ ꯆꯠꯅꯤꯡꯗꯕ ꯆꯠꯅꯤꯡꯗꯕꯅꯤꯅ
ꯑ ꯔ ꯁꯨꯔꯗꯤ ꯇꯜꯂꯦ ꯑꯃꯅꯤ ꯑꯅꯤ ꯑꯃ ꯉꯥꯛꯇꯗꯤ
ꯎꯝ
ꯃꯣꯏꯁꯦ ꯌꯥꯝꯅꯤ ꯌꯥꯝꯃꯦ ꯑꯗꯨ ꯄꯩꯁꯥ ꯄ꯭ꯔꯣꯐꯤꯠ ꯊꯣꯛꯧꯗꯤ ꯊꯣꯛꯈ꯭ꯔꯣꯀꯣ ꯑꯇꯣꯞꯄ ꯑꯩꯈꯣꯏ ꯊꯥꯡꯃꯩꯕꯟꯒꯤ ꯁꯤꯡꯖꯨꯒ ꯍꯥꯏꯔꯗꯤ
ꯀꯔꯤ ꯀꯔꯤ ꯅꯣꯡꯃ ꯑꯦꯛꯁꯇ꯭ꯔꯥ ꯁꯦꯝꯃꯤꯅ ꯆꯥꯒꯨꯝꯕ ꯇꯥꯟꯒꯨꯝꯕꯗꯣ ꯔꯥꯒꯨꯝꯃꯁ ꯁꯦꯝꯕꯅꯤꯅ ꯑꯗꯣ ꯑꯁꯤ ꯃꯣꯏꯒꯤ ꯃꯅꯥꯛꯇ ꯀꯣ ꯋꯦꯇꯤꯡ ꯁꯦꯠꯇ ꯍ ꯅꯨꯨꯕꯤ ꯑꯃꯁꯨ ꯐꯝꯕꯅꯦꯕ ꯃꯥꯒꯤ ꯁꯤꯨꯔꯁꯨ ꯍꯥꯎꯦ ꯅꯍꯥꯟ ꯑꯋꯥꯏ ꯐꯤꯤꯂꯥꯎꯕꯕꯥꯏ ꯌꯥꯝ ꯄꯤꯑ ꯃꯥꯒꯤꯁꯨ ꯑꯗꯨꯒ ꯃꯤꯅꯤ ꯍ ꯈꯔ ꯍꯥꯞꯄꯒ ꯌꯥꯝ ꯍꯥꯎꯋꯦ ꯏ ꯃꯥꯥꯒꯤꯗꯨꯁꯨ
ꯑꯣ ꯑꯁꯃꯤ ꯂꯣꯡꯒꯤꯦꯁꯤꯡꯖ ꯍꯧ ꯆꯂ
ꯃꯤꯁꯨ ꯐꯖꯅ ꯆꯠꯇꯕꯅꯤꯅ
ꯑꯩꯈꯣꯏꯒꯤ
ꯎꯝ ꯅꯨꯡꯁꯥꯁꯨ ꯌꯥꯝ ꯌꯥꯝ ꯁꯥꯕꯅꯤꯅ ꯑꯁ ꯄꯨꯕ ꯌꯥꯔꯣꯏꯗ ꯄꯨꯝꯈ꯭ꯔꯅꯤ
ꯑꯗꯨꯗꯨꯒ ꯑꯣꯛ ꯃꯔꯤꯒ ꯆꯥꯅꯤꯡꯉꯤ
ꯁꯑꯣꯝꯕꯣꯡꯒꯤꯗꯣ ꯌꯥꯝ ꯍꯥꯎꯋꯦꯅ ꯑꯣꯛ ꯃꯔꯤꯟꯒꯤ
ꯎ ꯄꯩꯁꯥ ꯆꯥꯗꯖ
ꯅꯣꯏ ꯑꯁꯤ ꯑꯦꯝ ꯕꯤ ꯁꯤꯒꯤ ꯄꯔꯦꯡ ꯏꯁꯇ꯭ꯔꯤꯠ ꯐꯨꯗ ꯂꯩꯥꯛꯅ ꯑꯗꯨꯗꯨꯁꯨ ꯁꯑꯣꯡꯕꯣꯡꯉꯅꯦ ꯅ ꯃꯪꯗꯗꯤ ꯌꯣꯟꯅꯤꯅ ꯅꯍꯥꯟ ꯑꯩꯈꯣꯏ ꯑꯌꯨꯁꯨ ꯑꯩꯈꯣꯏ ꯑꯅꯤ ꯑꯗꯨ ꯋꯥꯏꯗ ꯊꯕꯛ ꯇꯧꯕ ꯃꯇꯝꯗ ꯃꯣꯏꯒꯤ ꯑꯣꯛ ꯃꯔꯤꯟꯗ ꯂꯥꯎꯕ
ꯎꯝ
ꯌꯥꯝ ꯍꯥꯎꯋꯦꯗ ꯑꯗꯨꯕꯨꯗꯤ ꯇꯥꯡꯈꯨ ꯍꯣꯏꯒꯤꯅꯦ
ꯑꯗꯨꯗꯤ ꯅꯣꯏꯗ ꯄꯨꯜꯂꯛꯀꯗꯥꯏꯔ ꯅꯍꯥꯟ ꯑꯩꯈꯣꯏꯅ ꯑꯣꯛ ꯃꯔꯦꯟ ꯌꯣꯟꯕꯗꯣ
ꯎꯝ
ꯃꯐꯝꯗꯨꯗ ꯂꯧꯔꯒ
ꯑꯗꯣ ꯑꯩꯈꯣꯏ ꯅꯍꯥꯟ ꯂꯥꯎꯕꯗꯣ ꯑꯩꯈꯣꯏ ꯐꯥꯔꯁ ꯂꯥꯎꯕꯗꯤ ꯍꯥꯎꯕ ꯑꯗꯣ ꯁꯦꯀꯦꯟ ꯂꯥꯎꯕꯗꯤ ꯏ ꯌꯥꯝꯕꯅꯤꯅ ꯍꯥꯎꯗꯦ ꯑꯩꯒꯤꯗꯤ
ꯑꯥ ꯑꯥ ꯍꯣꯏ ꯆꯝꯃꯦ ꯅꯪꯗꯣ ꯂꯣꯏ ꯑꯩꯈꯣꯏꯅꯤꯗꯣ ꯂꯧꯅꯉꯥꯏ ꯆꯠꯄꯅꯦꯕ ꯆꯠꯂꯒ ꯑꯗꯨ ꯅꯨꯃꯤꯠꯇꯨ ꯂꯥꯛꯇꯧꯗꯣ ꯍꯥꯟꯅ ꯑꯣꯔꯗꯔ ꯇꯧꯑꯣ ꯍꯥꯏꯕꯗꯨꯅꯦ ꯍꯪꯕꯝꯇꯅ ꯍꯟꯂꯦꯛ ꯀꯦꯌꯥꯔꯥꯗꯨ ꯍꯥꯏꯕ ꯑꯩꯈꯣꯏꯅꯗꯣ ꯈꯪ ꯈꯜꯂꯗ ꯖꯁ ꯄ꯭ꯔꯣꯐꯤꯠ ꯊꯣꯛꯔꯣꯏ ꯍꯥꯏꯔꯣꯏ ꯑꯆꯕ ꯄꯤꯛꯄ ꯑꯣꯏꯔꯗꯤ ꯈꯔ ꯊꯣꯛꯀꯗꯕꯀꯣ ꯆꯥꯎꯆꯕꯗꯤ ꯎꯄ ꯂꯩꯗꯅꯤ
ꯑꯗꯨꯗ ꯀꯣꯏꯁꯨ
ꯑꯣ ꯃꯅꯤꯗꯤ ꯑꯗꯨꯝ ꯍꯥꯎꯅꯦ ꯄ꯭ꯔꯣꯐꯤ ꯂꯩꯇ
ꯆꯥꯝꯃꯒꯤ ꯈꯤꯇꯪ ꯈꯤꯇꯪꯅꯦꯕ ꯄꯤꯕꯗꯣ ꯃꯣꯏ
ꯍꯣꯏ
ꯑꯗꯨ ꯑꯣꯏꯒꯤ
ꯍꯥꯏꯕꯗꯤ ꯃꯣꯏꯗꯤ ꯑꯗꯨꯝ ꯗꯨꯀꯥꯟꯗ ꯌꯣꯟꯕꯅꯤꯅ ꯈꯔ ꯁꯤꯠꯄ ꯋꯥꯅꯦꯕ
ꯎꯝ ꯌꯥꯝ ꯌꯥꯝ ꯁꯦꯝꯕꯒꯤ ꯃꯣꯏꯒꯤ
ꯏꯪꯈ꯭ꯔꯕꯅꯤꯅ ꯃꯤꯅꯁꯨ ꯄꯥꯛꯂꯗꯧꯔꯤꯕ ꯅꯝꯐꯨꯗ ꯄꯤꯕ ꯉꯥꯛꯇ ꯂꯧꯕꯅꯦꯕ ꯅꯍꯥꯟꯒꯤ ꯃꯤꯁꯤꯡꯁꯨ ꯑꯩꯈꯣꯏꯗ ꯌꯣꯜꯂꯁꯨ ꯁꯨꯡꯅꯣ ꯂꯧꯔꯣꯏ ꯑꯩꯗꯤ ꯐꯤꯐꯇꯤ ꯐꯤꯐꯇꯤ
ꯎꯝ ꯅꯄ ꯅꯝꯐꯨ ꯄꯨꯗꯂꯣ ꯍꯟꯃꯅꯤꯗꯈꯗꯣ ꯅꯤꯌꯥꯕꯁꯤꯣ ꯀꯒꯔꯥ ꯁꯤ
ꯂꯥꯕꯒ ꯀ꯭ꯔꯤ ꯋꯥ ꯑꯗꯨ ꯌꯣꯟ
ꯑꯩꯈꯣꯏꯒꯤ ꯂꯩꯀꯥꯏꯒꯤ ꯖꯨꯅꯤꯌꯥꯔ ꯑꯍꯨꯝꯗ ꯑꯩꯅ ꯄꯨꯨꯅ ꯄꯨꯨꯗ ꯂꯍꯟꯕꯅꯦ ꯑꯗꯣ ꯎꯕꯨꯁꯨ ꯀꯤꯔꯝꯅꯤ ꯑꯗꯨ ꯃ ꯇ ꯑꯃꯅꯤ
ꯑꯥ ꯑꯗꯨꯒ ꯁꯤ ꯌꯦꯟꯒꯤ ꯅꯍꯥꯟ ꯄꯤꯀꯞ ꯊꯣꯡꯕꯗꯣ ꯑꯗꯨꯁꯨ ꯄ꯭ꯔꯣꯐꯤꯠ ꯑꯗꯨꯝ ꯌꯥꯝꯕ꯭ꯔꯥ
ꯑꯗꯨꯝ ꯌꯥꯝꯃꯦ ꯅꯪ ꯅꯪꯉꯣꯟꯗ ꯍꯥꯏꯗ꯭ꯔꯣ ꯑꯩꯈꯣꯏ ꯑꯩꯈꯣꯏ ꯑꯍꯨꯝꯁꯨ ꯁꯦꯝꯈ꯭ꯔꯁꯦ ꯏꯔꯥꯅ
ꯑꯣ ꯑꯣ ꯑꯣ ꯑꯗꯣ ꯑꯁ ꯍꯟꯗꯛꯁꯦ ꯌꯣꯟꯒꯗꯕꯁꯨ ꯑꯗꯤꯝ ꯖꯥꯇꯤꯗ ꯈꯪꯗꯕ ꯂꯩꯗꯤ ꯐꯒꯗꯧꯕꯀꯣ ꯃꯣꯏꯗꯤ ꯃꯤ ꯌꯥꯝ
ꯑꯣ ꯂꯣꯏ ꯊꯣꯛꯈ꯭ꯔꯕꯅꯤꯅ
ꯐꯥꯎ ꯂꯩꯇꯦ ꯑꯗꯨꯅꯤ ꯅꯨꯄꯤ ꯑꯃ ꯅꯧꯃꯤ ꯍꯥꯏꯔ ꯃꯉꯛ ꯇ ꯈꯪꯅꯕꯁꯨ ꯃꯥ ꯁꯤꯛꯁ ꯁꯦꯃꯤꯁꯇꯔ ꯂꯣꯏꯕ ꯃꯊꯣꯛꯈ꯭ꯔꯦ
ꯃꯣꯏꯒꯤ ꯈꯔ ꯐꯔ꯭ꯤ ꯑꯃ ꯑꯅꯤ ꯑꯍꯨꯝꯒꯨꯝ ꯃ ꯄꯤꯔꯒ ꯌꯣꯟꯕꯤꯌꯣꯅ ꯄꯤꯕ ꯌꯥꯏꯌꯦꯕ
ꯎꯝ ꯃꯣꯏꯗꯤ ꯃꯤꯁꯨ ꯌꯥꯝꯃꯦ ꯑꯗꯨ ꯃꯊꯛꯇ ꯃꯄꯥꯟꯒꯨꯝꯕ ꯆꯞ ꯆꯥ ꯈꯔ ꯁꯇ꯭ꯔꯤꯛ ꯑꯣꯏꯕꯒꯤꯀꯣ ꯊꯣꯛꯄ ꯉꯝꯗꯕ ꯃꯇꯝꯗ ꯑꯗꯨꯝ ꯆꯥꯕꯤ ꯂꯧꯕꯤꯑꯕ
ꯎꯝ ꯏꯅ ꯑꯩꯈꯣꯏꯒꯤ ꯏꯃꯥꯟꯅꯕꯤꯗꯣ ꯉꯔꯥꯡ ꯀꯣꯕꯔꯥꯑꯦ ꯑꯩꯉꯣꯟꯗ ꯑꯩꯈꯣꯏ ꯑꯅꯤ ꯂꯣꯏꯔꯅ ꯅꯪꯒꯤ ꯇꯤꯆꯔ ꯇ꯭ꯔꯦꯅꯤꯡꯒꯤ ꯃꯔꯝꯗ ꯍꯪꯒꯦꯅ
ꯑꯥ
ꯑꯗꯨꯒ ꯈꯣꯏ ꯑꯅꯤ ꯑꯩꯈꯣꯏꯒꯤꯁꯨ ꯑꯍ ꯑꯃꯨꯛ ꯌꯣꯟꯕ ꯍꯧꯈ꯭ꯔꯁꯤꯔꯅ ꯍꯥꯏꯕꯅꯤꯗ ꯑꯩꯈꯣꯏꯗꯣ ꯄꯩꯁꯥ ꯂꯩꯗꯕꯅꯤꯅ
ꯎꯝ ꯑꯦꯖꯥꯝ ꯂꯣꯏꯔꯗꯤ ꯀꯔꯤ ꯀꯔꯥꯔ ꯇꯧꯈ꯭ꯔꯁꯦ ꯑꯁ ꯁꯤꯗ ꯀꯨꯏꯅ ꯂꯩꯗꯤ ꯃꯨꯠꯈ ꯈꯤꯇꯪ ꯐꯥꯎ ꯂꯩꯕꯤꯗ꯭ꯔꯤꯗꯤ
ꯈꯪꯗ꯭ꯔꯦ ꯀꯔꯤ ꯇꯧꯁꯤꯔꯣ
ꯍꯖꯤꯔꯥ ꯇꯧꯕ ꯆꯠꯈ꯭ꯔꯁꯤꯔ ꯈꯪꯗꯦ ꯀꯦꯐꯦꯒꯨꯝꯕꯗ ꯂꯩꯅꯤꯡꯉꯁꯨ ꯇꯟꯕ ꯀꯣ
ꯏꯁ ꯀꯦꯐꯦꯗꯗꯤ ꯊꯕꯛ ꯄꯨꯅꯤꯡꯗ꯭ꯔꯦꯗ ꯑꯃꯨꯛ
ꯗꯨꯁ꯭ꯔꯨꯕꯨꯗꯤ ꯑꯗꯨꯝ ꯃꯆꯥ ꯃꯆꯥ ꯌꯣꯟꯕꯅꯤꯅ ꯈꯔ ꯐꯕ ꯑꯃ
ꯑꯗꯨꯅꯦ ꯌꯨꯝꯗ ꯐ꯭ꯔꯤꯗ ꯂꯩꯔꯒ
ꯌꯣꯟꯒꯦ ꯍꯥꯏꯗꯤ ꯑꯃ ꯑꯩꯈꯣꯏ ꯏꯃꯥꯟꯅꯕꯤꯗꯣ ꯑꯃꯨꯛꯀ ꯍꯪꯔꯒ ꯑ ꯅꯣꯏ ꯂꯩꯀꯥꯏ ꯃꯅꯥꯛꯇ ꯃꯆꯦ ꯈꯣꯏ ꯂꯩꯅꯥ ꯗꯨꯔꯣꯝꯒꯤ ꯅꯍꯥꯟ ꯑꯩꯈꯣꯏ ꯂꯧꯕꯗꯨ ꯑꯣꯛ ꯃꯔꯤꯟꯗꯨ ꯃꯣꯏ ꯗꯤ ꯂꯧꯔꯒ ꯌꯣꯟꯕꯗꯨꯅ ꯈꯔ ꯇꯣꯡꯅꯉꯥꯏ ꯃꯥꯜꯂꯦ ꯂꯨꯄꯥ ꯇꯔꯥꯒꯤ ꯏꯁꯥꯡ ꯁꯥꯡꯅ ꯄꯤꯅ ꯃꯣꯏꯗꯤ
ꯑꯣ ꯑꯩꯗꯣ ꯃꯐꯝ ꯈꯪꯗꯦꯕ ꯑꯗꯣ
ꯑꯣ ꯑꯩꯁꯨ ꯈꯪꯗꯦ ꯅꯍꯥꯟ ꯑꯩꯈꯣꯏ ꯑ ꯖꯤꯂꯤꯡꯔꯣꯡꯒꯤꯗ ꯌꯣꯟꯕꯗꯨ
ꯎꯝ
ꯑꯗꯨꯗꯤ ꯑꯗꯨꯝ ꯄ꯭ꯔꯣꯐꯤꯠꯕꯨꯗꯤ ꯊꯣꯛꯂꯅꯤ ꯑꯗꯨꯃꯤꯗꯨ ꯄꯣꯠ ꯑꯅꯤ ꯑꯍꯨꯝ ꯌꯣꯟꯕꯩ ꯍꯣꯠꯅꯩ ꯐꯖꯅ ꯌꯦꯟ ꯇꯥꯗ꯭ꯔꯕ ꯀꯩꯅꯣꯅꯦ
ꯍꯣꯏ ꯑꯩꯈꯣꯏ ꯐ꯭ꯔꯦꯁꯔ ꯃꯤꯠ ꯂꯩꯕ ꯃꯇꯝꯗ ꯐꯝꯕꯗꯨ ꯀꯣ ꯆꯪꯉꯁꯨꯝ ꯅꯨꯡꯗ ꯐꯝꯅꯦ ꯑꯩꯀꯣꯏꯗꯤ ꯑꯁ
ꯎꯝ
ꯂꯣꯏꯔꯦ ꯑꯗꯨ ꯅꯨꯃꯤꯠꯇꯨꯗꯤ
ꯌꯦ ꯃꯥꯟ ꯇꯥꯗꯦ ꯄꯣꯠ ꯌꯣꯟꯅꯤ ꯍꯥꯏꯗꯦ
ꯄ꯭ꯔꯣꯐꯦꯠꯕꯨꯨꯗꯤ ꯂꯩꯗꯤ ꯂꯩꯔꯤꯗ ꯑꯩꯈꯣꯏ ꯑꯩꯈꯣꯏ ꯆꯠꯄꯗꯣ ꯑꯦꯛꯁꯇ꯭ꯔꯥ ꯌꯥꯝ ꯊꯣꯛꯑꯦꯕ ꯑꯁꯤ ꯀꯦꯟꯇꯤꯟ ꯆꯠꯂꯒ
ꯌꯣꯟꯕꯨ ꯌꯣꯟꯂꯗꯤ ꯑꯗꯨꯒꯨꯝꯕꯁꯨ ꯌꯥꯏ ꯑꯣꯛ ꯃꯔꯤꯟꯗꯤ ꯂꯧꯒꯦ ꯍꯥꯏꯗꯤ ꯃꯣꯏ ꯁꯤꯔꯨꯝꯃꯦ ꯈꯣꯏꯗꯤ ꯂꯧꯕꯅ ꯐꯩꯌꯦ ꯁꯤ ꯏꯁꯥꯒꯤ ꯌꯣꯟꯐꯝꯗ ꯂꯧꯕꯗꯤ ꯄ꯭ꯔꯣꯐꯤꯠ ꯂꯩꯇꯦ
ꯎꯝ ꯂꯨꯄꯥ ꯇꯔꯥꯒꯤꯗꯣ ꯀꯨꯟꯒꯤ ꯑꯃꯨꯛ ꯌꯣꯜꯂꯗꯤ ꯑꯗꯨꯝ ꯄꯥ ꯑ ꯊꯣꯛꯇꯤ ꯊꯣꯛꯀꯅꯤꯗ ꯄ꯭ꯔꯣꯐꯤꯠ ꯊꯣꯛꯀꯅꯤ
ꯎꯝ
ꯈꯤꯇꯪ ꯑꯣꯏꯔꯁꯨ
ꯎꯝ ꯅꯣꯏꯔꯣꯝ ꯆꯞꯁꯨ ꯑꯁ ꯏꯇꯣꯝꯗꯗꯤ ꯆꯪꯉꯦ ꯇꯔꯦ ꯑꯗꯨ ꯄꯨꯡꯕ ꯂꯩ ꯑꯗꯨꯀꯣ ꯑꯗꯨꯨꯝ ꯆꯔꯛꯒ ꯀꯩꯅꯣ ꯇꯧ ꯍ ꯌꯥꯏ ꯅꯪ ꯅꯪꯗꯤ ꯒꯦꯁ ꯀꯗꯥꯏ ꯀꯗꯥꯏ ꯌꯦꯍꯧꯕ꯭ꯔꯥ
ꯑꯁ ꯌꯨꯝꯗꯒꯤ ꯊꯥꯕꯅꯦ ꯁꯤ
ꯗꯁꯥ ꯂꯩꯕ꯭ꯔꯥ
ꯂꯥꯏꯗꯤ ꯂꯥꯏꯌꯦꯑꯦ ꯍ ꯃꯥꯏ ꯌꯥꯝ ꯆꯞꯃꯟꯗꯅ ꯄꯥꯏꯅꯤꯡꯉꯥꯏꯁꯨ ꯑꯃꯨꯛ ꯆꯟꯕ
ꯅꯣꯏ ꯃꯁꯥ ꯃꯁꯥꯒꯤ ꯄꯤꯕ꯭ꯔꯥ ꯅꯠꯇ꯭ꯔꯒ
ꯃꯁꯥ ꯃꯁꯥꯒꯤ ꯄꯤꯗꯦꯗ
ꯑꯣ
ꯑꯁ ꯑ ꯗꯤꯎꯀꯣꯣꯏꯗꯣ ꯎ ꯅꯍꯥꯟꯗꯣ ꯑꯃ ꯊꯥ ꯑꯃꯗꯤ ꯒꯦꯁꯀꯨꯝꯕ ꯄꯥꯏꯗꯦꯕ ꯒꯥꯔꯤ ꯐꯖꯅ ꯆꯠꯇꯕꯒꯤ ꯃꯥꯗꯣ ꯔꯥꯏꯁ ꯀꯨꯀꯔꯒ ꯕ꯭ꯔꯣꯏꯂꯔ ꯉꯥꯛꯇ ꯄꯥꯏꯕꯅꯦꯕ ꯑꯗꯣ ꯊꯥ ꯑꯃꯗ ꯍꯟꯗ꯭ꯔꯦꯠ ꯈꯛ ꯈꯔ ꯍꯦꯜꯂꯦ ꯍꯥꯏꯌꯦꯦ ꯌꯥꯝꯗꯦꯅ ꯑꯗꯨꯗꯤ
ꯑꯣ ꯍ ꯌꯥꯝꯗ ꯑꯩ ꯑꯩꯈꯣꯏ ꯍꯣꯁꯇꯦꯜꯗꯤ ꯔꯥꯏꯁ ꯀꯨꯀꯔ ꯑꯆꯧꯕꯗꯣ ꯆꯐꯨꯒꯨꯝꯕꯗꯣ ꯑꯃ ꯂꯩꯑꯌꯦ ꯑꯗꯨꯒ ꯑꯩꯈꯣꯏ ꯕꯤꯁꯤꯅ ꯑꯥꯏꯔꯟ ꯑꯅꯤ ꯄꯥꯏꯌꯦ ꯏꯟꯗꯛꯁꯟ ꯑꯃ ꯏꯟꯗꯛꯁꯟ ꯑꯃꯗꯤ ꯂꯩꯥꯏꯔꯤ ꯐꯖꯅ ꯄꯥꯏꯗꯦ ꯑꯗꯨꯒ ꯕꯣꯏꯂꯔ ꯅꯤ ꯑꯗꯨꯒ ꯏꯁꯤꯡ ꯁꯥꯍꯟꯕꯗꯣ ꯑꯗꯨꯣ ꯑꯃ ꯄꯥꯏꯕ ꯂꯩ ꯑꯗꯨꯒ ꯔꯨꯝꯗ ꯃꯉꯥꯅꯦꯕꯀꯣ ꯑꯣ ꯔꯨꯝ ꯇꯔꯨꯛ ꯑꯗꯨꯗꯣ ꯐꯣꯟ ꯑꯦ ꯐꯦꯟ ꯑꯅꯤ ꯂꯩꯕ ꯂꯩ ꯑꯃ ꯂꯩꯕ ꯂꯩ ꯑꯗꯨꯒ ꯏꯂꯦꯛꯇ꯭ꯔꯤꯛꯇꯤ ꯑꯅꯤꯅꯤ ꯂꯣꯏ ꯊꯥꯕꯅꯦꯕ ꯇꯨꯂꯒꯤꯁꯨ ꯂꯣꯏ ꯄꯨꯂꯒ
ꯎꯝ
ꯍ ꯥꯏꯕꯅꯦꯕ ꯁꯕ ꯁꯩꯕ ꯁꯩꯕ ꯁꯩꯕ ꯂꯣꯏꯔ
ꯐꯥꯏꯅꯤ ꯏꯂꯥꯏ
ꯑꯗꯨꯒꯤ ꯑꯗꯨꯅꯦ ꯑꯗꯨ ꯍꯦꯛ ꯃꯝꯈ꯭ꯔꯗꯤ ꯃꯄꯥꯟꯒꯤ ꯂꯥꯜꯂꯣꯏꯐ ꯇꯣꯕꯤ ꯅꯍꯥꯟꯗꯤ ꯑꯩꯅ ꯁꯥꯎꯅꯤꯡꯉ ꯊꯣꯡꯒꯥꯟꯗ ꯂꯦꯕ ꯉꯥꯡꯕꯅꯦ ꯑꯍꯤꯡꯗ ꯂꯥꯏ ꯊꯥꯅꯣ ꯍꯥꯏꯅꯒꯗꯤ ꯕꯥꯕꯤꯦ ꯂꯣꯂꯣꯏ ꯂꯨꯞꯊꯣꯛꯈ꯭ꯔꯁꯤꯦ ꯍꯥꯏꯅ ꯁꯥꯎꯅꯤꯡꯕꯅꯤ ꯍꯥꯏꯕꯗꯤ ꯑꯩꯈꯣꯏꯕꯨꯗꯤ ꯑꯗꯨꯝ ꯌꯨꯔꯤꯟꯕ ꯀꯩꯗ ꯇꯧꯋꯦꯕꯀꯣ ꯃꯤ ꯈꯔꯗꯤ ꯑꯍꯤꯡꯗ ꯑꯗꯨꯝ ꯇꯣꯏꯂꯦꯠ ꯑꯗꯨꯝ ꯌꯥꯎꯕ ꯃꯤ ꯂꯩꯕꯅꯤꯅ ꯑꯗꯨꯝ ꯅꯨꯡꯉꯥꯏꯇꯦꯅ
ꯎꯝ ꯍꯣꯏꯒꯤ ꯑꯅꯥꯇꯣ ꯅꯍꯥꯟ ꯑꯗꯨꯃꯥꯏꯅ ꯍꯥꯏ ꯅꯦ ꯃꯥꯏꯗꯣ ꯌꯥꯝ ꯆꯥꯕ ꯃꯥꯜꯂꯦ ꯑꯩꯈꯣꯏꯒꯤꯁꯨ ꯃꯤ ꯌꯥꯝꯈ꯭ꯔꯦꯕ ꯑꯁꯤꯗ ꯂꯩꯕꯗꯣ ꯑꯗꯒꯤ ꯃꯣꯏ ꯅꯣꯏ ꯅꯨꯡꯗꯥꯡꯒ ꯂꯥꯏꯠ ꯑꯣꯐ ꯇꯧꯋ ꯍꯥꯏꯌꯦꯦ ꯍꯧꯥꯎꯅꯤꯡ ꯃꯅꯥꯗꯣ ꯅꯨꯃꯤꯠꯇꯤ
ꯇꯨꯝꯕꯁꯨꯨꯡ ꯉꯝ ꯉꯝꯗꯦ ꯍꯥꯏꯕꯌꯦ ꯑꯗ ꯑꯁ ꯌꯦꯟ ꯇꯥꯗꯦꯗ ꯇꯨꯝꯃꯁꯨ ꯂꯥꯏ ꯑꯣꯐ ꯇꯧ ꯍꯥꯏ ꯂꯣꯏ ꯕꯣꯏꯂꯔꯒꯨꯝꯁꯨ ꯄꯍ ꯌꯦꯃꯟꯦ ꯑꯗꯨꯒ